ꯍꯜꯂꯣ
ꯇꯥꯔꯕꯣ ꯇꯥꯔꯕꫭ ꯇꯥꯔꯦ ꯅꯪ ꯉꯁꯥꯏꯈꯩ ꯇꯥꯗ꯭ꯔꯣ ꯑꯩꯕꯨꯗꯤ ꯇꯥꯔꯦ
ꯇꯥꯗ
ꯍꯟꯗꯗꯤ ꯈꯔ ꯍꯨꯏꯍꯦ ꯑꯥ ꯑꯗꯨꯅꯦ ꯍꯟꯗꯛꯇꯤ ꯈꯔ ꯀꯨꯏꯌꯦꯍꯦ
ꯍꯥꯏꯗꯤ ꯑꯣ ꯁꯥꯡꯅ ꯂꯩꯈꯤꯕꯗꯨꯔꯥ
ꯎꯝ ꯎꯝ ꯇꯔꯥꯃꯥꯊꯣꯏ ꯑꯥ ꯑꯗꯥꯏꯐꯥꯎ ꯇꯥꯗꯦ ꯍꯨꯏꯃꯛ ꯏꯪꯈꯣꯣꯟ ꯈꯣꯡꯕꯇꯥꯒꯤ ꯅꯪ ꯅꯥꯡꯕꯗꯨ ꯇꯥꯔꯛꯈꯤꯗꯦꯕ ꯀꯔꯤ ꯃꯊꯦꯜ ꯆꯥꯔꯦ ꯍꯥꯏꯅꯣ ꯁꯤꯅ
ꯉꯁꯤ ꯁꯣꯏꯕꯨꯝ ꯏꯔꯣꯜꯂꯦ ꯁꯣꯏꯕꯨꯝ ꯏꯔꯣꯜꯂꯦ ꯉꯥꯃꯨ ꯑꯃ ꯉꯥꯃꯨ ꯇꯥꯎꯕꯅꯦ ꯑꯗꯒꯤ ꯑꯁ ꯆꯥꯈ꯭ꯔꯦ ꯆꯅꯝꯒ ꯆꯥꯁꯤꯜꯂꯦ ꯁꯤꯗꯤ ꯑꯩꯅ ꯁꯣꯏꯕꯨꯝ ꯏꯔꯣꯟꯝꯕ ꯍꯥꯏꯔꯒ ꯅꯣꯏ ꯏꯃꯥꯅ ꯏꯔꯣꯟꯕꯗꯣ ꯑꯗꯨꯝ ꯅꯤꯡꯁꯤꯡꯉ ꯂꯩꯕꯗꯣ ꯉꯁꯥꯏꯁꯨ ꯅꯤꯡꯁꯤꯡꯉꯦ ꯍꯥꯏꯕ
ꯅꯤꯡꯁꯤꯡꯉꯨ ꯅꯤꯡꯁꯤꯡꯉꯨ ꯑꯩꯅ ꯑꯗꯨꯃꯥꯏꯅ ꯅꯤꯡꯁꯤꯡꯅꯕ ꯊꯝꯈ꯭ꯔꯕꯅꯤ ꯅꯣꯏꯒꯤꯗꯃꯛ
ꯈꯪꯗꯦ ꯅꯪ ꯅꯥꯕ ꯒꯤ ꯆꯥꯍꯧꯗꯕꯔꯥ ꯈꯪꯗꯦꯀꯣ ꯍꯥꯎꯋꯦ ꯍꯥꯏꯗꯤ ꯅꯨꯃꯤꯠꯇꯃꯗꯤ
ꯎꯝ ꯍꯥꯎꯕꯅꯤꯅ ꯑꯗꯨꯕꯨꯗꯤ ꯏꯔꯣꯟꯕꯒꯨꯝꯕꯗꯤ ꯌꯥꯝ ꯄꯥꯝꯕꯅꯤꯅꯅꯦꯦ ꯍꯥꯎꯅ
ꯍꯥꯏꯣ ꯀꯔꯤ ꯍꯥꯏꯕ꯭ꯔꯥꯅꯪ ꯀꯩꯅꯣꯝ ꯍꯥꯏꯒꯦ ꯇꯝ
ꯅꯪ ꯁꯨꯇꯤ ꯅꯨꯃꯤꯠ ꯅꯤꯅꯤ ꯊꯥꯅꯤ ꯍꯥꯏꯕꯗꯨꯣ ꯀꯌꯥ ꯀꯩꯀꯩ ꯅꯨꯃꯤꯠ ꯊꯥꯗꯔꯒꯦ ꯍꯥꯏꯒꯦ ꯇꯧꯅꯤ
ꯑꯣ ꯑꯩꯅ ꯁꯒꯣꯜꯁꯦꯜꯒ ꯀꯩꯅꯣꯗꯨꯒ ꯁꯟꯗꯦꯗꯨꯃ ꯑꯗꯨꯝ ꯅꯣꯡꯃꯥꯏꯖꯤꯡꯗꯨꯃ ꯑꯗꯨꯝ ꯊꯥꯔꯅꯤꯗꯅꯀꯣ ꯑꯗꯨꯃꯥꯏꯅ ꯇꯧꯔꯒ ꯑꯗꯨ ꯑꯗꯨꯃꯥꯏꯅ ꯇꯧꯁꯤꯜꯂꯥꯅ ꯈꯟꯕꯅꯤ
ꯎ ꯁꯒꯟ ꯁꯦꯟꯖ
ꯑꯝ ꯑꯗꯨ ꯊꯕꯛ ꯑꯃ ꯍꯧꯗꯣꯔꯦ ꯀꯩꯅꯣꯒꯤ ꯑꯃꯨꯛ
ꯀꯔꯤꯒꯤ
ꯃꯣꯏꯁꯨꯁ ꯃꯣꯏꯁꯨ ꯆꯤꯠꯂꯤꯅ ꯂꯣꯏꯦ ꯀꯩꯅꯣ ꯇꯧꯋꯦ ꯎꯝ ꯊꯧꯕꯥꯜꯗꯩ ꯑꯃ ꯂꯥꯛꯑꯦꯕꯀꯣ ꯑꯗꯨꯝ ꯂꯝ ꯇꯨꯝ ꯄꯜꯏ ꯀꯩꯅꯣ ꯇꯧꯋꯦ ꯉꯁꯥꯏꯗꯣ ꯑꯃ ꯍꯥꯏꯔꯛꯑꯦꯕ ꯑꯗꯨ ꯄꯥꯎꯗꯤ ꯐꯖꯅ ꯐꯥꯎꯅꯗ꯭ꯔꯤ ꯄꯩꯁꯥꯗꯤ ꯌꯥꯝ ꯌꯥꯝꯕꯗꯤ ꯑꯣꯏꯗꯧ ꯃꯥꯟꯗꯦ ꯏꯝꯐꯥꯜꯒꯤꯗꯨꯗ ꯌꯥꯝꯕꯗꯤ ꯍꯦꯜꯂꯦꯕꯀꯣ
ꯑꯥ
ꯗꯣ ꯑꯩꯁꯦ ꯆꯠꯁꯤꯇꯥ ꯆꯇꯀꯨꯃꯁꯤꯔꯥ ꯒꯌ꯭ꯥꯟ
ꯀꯗꯥꯏꯗ ꯑꯣꯏꯗꯣꯏꯅꯣ? ꯀꯗꯥꯋꯥꯏꯗ ꯑꯣꯏꯒꯦꯕ? ꯊꯧꯕꯥꯜ ꯂꯩꯕꯨꯗꯤ ꯈꯪꯉꯦꯅ ꯍꯤ꯫ ꯊꯧꯕꯥꯜꯀꯗ ꯋꯥꯏꯅꯣ ꯍꯪꯕꯅꯤꯅꯦ꯫
ꯗꯤ ꯍꯥꯏꯔꯛꯇ꯭ꯔꯦ ꯃꯣꯏ ꯑꯩꯈꯣꯏ ꯁꯦꯅꯤꯌꯔ ꯑꯃ ꯂꯩꯌꯦꯕ ꯑꯗꯨꯅ ꯃꯥꯅ ꯃꯥꯏꯗꯣ ꯀꯩꯅꯣꯗꯣ ꯃꯥꯅ ꯇꯧꯕꯗꯨꯒ ꯐꯥꯡꯖꯤꯟꯅꯔꯕ ꯑꯗꯨꯅ ꯑꯍꯟ ꯈꯔ ꯇꯧꯕꯤꯌꯨ ꯈꯣꯠꯂꯣꯅ ꯍꯥꯏꯔꯛꯑꯦ ꯑꯗꯨꯅ
ꯀꯩꯅꯣ ꯃꯤꯗꯤ ꯀꯌꯥꯃꯨꯛ ꯁꯨꯅꯤ ꯍꯥꯏꯅꯣ?
ꯃꯣꯏ ꯃꯤ ꯑꯗꯨꯝ ꯈꯔ ꯌꯥꯝꯕꯅꯤ ꯇꯔꯦꯠ ꯅꯤꯄꯥꯜ ꯃꯥꯄꯜ ꯑꯗꯨꯃꯥꯏ
ꯑꯗꯨꯁꯨ ꯌꯥꯕꯗꯤ ꯌꯥꯏꯗ ꯅꯛꯄꯅꯤꯅꯅꯦ꯫ ꯑꯃꯨꯛ ꯌꯥꯝ ꯀꯟꯅꯥ ꯂꯥꯞ ꯑꯗꯨ ꯑꯣꯏ
ꯍꯣꯏ꯫ ꯂꯝꯕꯤꯕꯨꯗꯤ ꯑꯣꯏꯕ ꯑꯣꯏꯕꯕꯨꯗꯤ ꯑꯗꯨ ꯃꯅꯨꯡ ꯆꯪꯕ ꯆꯪꯗ꯭ꯔꯦꯕꯗꯤ ꯃꯥ ꯅ ꯍꯥꯢꯔꯛ ꯇꯔ꯭ꯤꯕꯥ ꯑꯩꯉꯣꯟꯗ
ꯑꯣ꯫ ꯍꯣꯏ ꯍꯪꯅꯔꯒꯕꯨꯗꯤ ꯌꯦꯡꯉꯣ ꯑꯗꯣ ꯌꯥꯝ ꯀꯟꯅ ꯆꯪꯗ꯭ꯔꯒꯁꯨ ꯌꯥꯗꯧꯕ ꯃꯐꯝ ꯁꯤꯟꯐꯝ ꯂꯩꯔꯒꯗꯤ ꯑꯗꯨꯅꯗꯤ ꯐꯩꯗꯅꯀꯣ꯫
ꯎꯝ ꯑꯩꯗꯣ ꯒꯥꯔꯤ ꯃꯆꯥꯁꯤꯗꯒꯤ ꯄꯨꯕ ꯑꯣꯏꯔꯗꯤ ꯐꯕꯀꯣ ꯑꯗꯨꯅ
ꯍꯣ ꯍꯣꯏ ꯑꯗꯨꯝ ꯑꯗꯨꯝ ꯍꯥꯏꯔꯣ ꯃꯉꯣꯟꯗꯁꯨ ꯑꯦ ꯃꯣꯏ ꯃꯐꯝꯗꯣ ꯌꯥꯝ ꯆꯪꯗꯕꯤꯗ ꯃꯥꯅ ꯍꯥꯏꯔꯛꯄ ꯃꯇꯨꯡ ꯏꯟꯅ ꯌꯥꯝ ꯆꯪꯉꯒꯗꯤ ꯆꯪꯗꯕ ꯁꯣꯝꯗ ꯇꯧꯐꯝ ꯁꯤꯟꯐꯝ ꯂꯩꯔꯣꯏꯗꯕ꯭ꯔꯥ? ꯑꯩꯗ ꯁꯨꯃꯥꯏ- ꯁꯨꯃꯥꯏꯅ ꯂꯥꯛꯄꯅꯤꯅ ꯫ ꯈꯣꯡꯅ ꯑꯃꯨꯛ ꯑꯗꯒꯤ ꯁꯥꯡꯅ ꯆꯉꯛꯄꯖꯤ ꯅꯨꯡꯉꯥꯏ ꯇꯦꯅ ꯍꯤꯏꯒꯦꯔꯥ ꯈꯪꯇꯦ ꯌꯦꯡꯉꯣ ꯫
ꯍꯣꯏ꯫
ꯑꯗꯨ ꯇꯧꯔꯒꯗꯤ ꯑꯗꯨꯅ ꯄꯨꯡ ꯀꯌꯥ ꯑꯃꯨꯛ ꯍꯧꯗꯣꯏꯕ ꯑꯗꯨꯗꯤ ꯫
ꯇꯔꯨꯛ ꯃꯈꯥꯏ ꯍꯥꯏꯌꯦ ꯁꯤꯗꯒꯤ ꯄꯨꯡ ꯀꯌꯥꯁ
ꯅꯠꯇꯤꯌꯦ ꯑꯗꯨ ꯇꯔꯨꯛ ꯈꯥ ꯅꯪ ꯑꯗꯨꯗꯤ ꯑꯥ ꯀꯩꯅꯣꯒꯤꯗꯨꯅ ꯀꯃꯥꯏꯅ ꯇꯧꯗꯣꯔꯤꯒꯦꯕ?
ꯑꯥꯒꯤꯗꯨꯗꯤ ꯄꯨꯡ ꯃꯥꯄꯟꯗꯩ ꯍꯧꯕꯅꯤꯗꯅ꯫
ꯑꯣ꯫
ꯄꯟꯗꯦꯏ ꯍꯧꯕꯅꯤꯅ ꯄꯨꯡ ꯆꯞꯄꯨꯗꯤ ꯆꯥꯕ ꯑꯗꯨꯏꯁꯤ ꯁꯤꯗꯒꯤ ꯆꯠꯄꯗꯨꯣ ꯁꯤꯗꯒꯤ ꯆꯠꯄꯗꯣ ꯒꯥꯔꯤ ꯂꯩ ꯍꯥꯏꯕꯒꯤꯅꯦ ꯃꯄꯨꯡ ꯃꯉꯥꯗꯗꯒꯤ ꯒꯥꯔꯤ ꯊꯥꯕ - ꯊꯥꯗ
ꯊꯥꯗꯤ - ꯊꯥꯕꯅꯤ ꯍꯧꯖꯤꯛ ꯑꯥ ꯅꯨꯡꯊꯤꯟꯗꯕꯨꯗꯤ ꯑꯦ ꯁꯥꯔꯤꯕꯅꯤꯅ ꯍꯧꯖꯤꯛꯄꯨꯗꯤ ꯀꯩꯅꯣꯗꯕꯨꯗꯤ ꯈꯪꯗ꯭ꯔꯦ ꯅꯤꯡꯊꯝ ꯊꯥꯗꯕꯨꯗꯤ ꯈꯤꯇꯪ ꯂꯩꯗꯤ ꯂꯩꯔꯕꯅꯤꯗ ꯑꯗꯨꯝ ꯄꯨꯡ ꯃꯉꯥ ꯍꯥꯏꯁꯦ꯫ ꯍꯌꯦꯡ ꯈꯔ ꯉꯟꯅ ꯍꯧꯒꯠꯂ ꯆꯠꯂꯒ ꯌꯦꯡ ꯅꯣ ꯋꯥꯀꯤꯡ ꯆꯠꯂꯒ
ꯍꯣꯏ ꯌꯦꯡꯉꯒꯦ ꯑꯗꯨꯃꯥꯏꯅ ꯁ ꯅꯣꯡꯁꯤꯗꯪ ꯇꯥꯗ꯭ꯔꯒꯗꯤ ꯐꯩꯀꯣ ꯅꯣꯡ ꯇꯥꯔꯗꯤ ꯌꯥꯝ ꯋꯥꯏ
ꯍꯣꯏ ꯎꯄꯥꯏ ꯂꯩꯇꯦ ꯑꯗꯨ ꯅꯣꯡꯖꯨ ꯊꯥꯗ ꯅꯣꯡ ꯇꯥꯔꯅꯣ ꯍꯥꯏꯗꯨꯃꯗꯤ ꯌꯥꯔꯔꯣꯏ ꯑꯗꯨꯝ ꯇꯥꯔꯅꯤ
ꯎꯝ ꯑꯩꯒꯤ ꯀꯅꯣꯁꯦ ꯃꯄꯨꯟꯁꯤ ꯈꯔ ꯇꯦꯟꯁꯜꯂꯛꯑꯦ ꯃꯥꯄꯟ ꯈꯛꯇꯪ ꯉꯥꯏꯔꯦ ꯍꯣꯔꯦꯟ ꯉꯥꯛꯇꯪ ꯂꯩꯔꯒ
ꯍꯣꯏ ꯂꯣꯏꯁꯤꯜꯂꯗꯝꯅꯤꯗ ꯍꯟꯗꯛꯁꯤꯝ ꯁꯥꯟꯅꯔꯒ ꯅꯪ ꯑꯃꯅꯦ ꯀꯅꯣꯁꯤꯅ ꯑ ꯍꯜꯂꯣ ꯍꯜꯂꯣꯁꯤꯅꯅꯦ ꯑꯗꯨꯝ ꯀꯩꯅꯣ ꯇꯧꯋꯤ ꯍꯦꯛꯇ ꯌꯥꯎꯍꯟꯗꯕꯤꯗ ꯊꯝꯃꯤ ꯃꯆꯤꯟꯖꯥꯛ ꯑꯪꯉꯛꯄꯅꯤ ꯅꯪꯁꯤꯗꯤ ꯑꯥ ꯇꯦꯡꯒꯩ ꯇꯦꯡꯒꯩ ꯄꯥꯏ ꯍꯥꯏꯕ
ꯇꯦꯡꯗꯕꯅꯦ ꯉꯁꯥꯏꯅꯦ ꯅꯤꯐꯨꯃꯨꯛ ꯌꯥꯎꯒꯤꯕꯅꯤ ꯑꯗꯣ ꯑꯩꯁꯦ ꯀꯟꯒꯤꯗꯨꯒ ꯋꯥꯔꯤ ꯁꯥꯟꯅꯔꯨꯔꯦ ꯁꯥꯟꯅꯕꯁ ꯗ ꯑꯍꯨꯝꯂꯛ ꯃꯔꯤꯔꯛꯇꯤ ꯆꯥꯡ ꯀꯣꯜ ꯇꯧꯋꯦꯕ ꯑꯩꯅ ꯑꯅꯤꯔꯛ ꯇꯧꯔꯦ ꯃꯥꯅ ꯑꯅꯤꯔꯛ ꯇꯧꯔꯦ
ꯅꯣꯏꯕꯥꯅꯤ ꯄꯩꯁꯥ ꯈꯔ ꯌꯥꯝ ꯆꯪꯈꯤꯗꯩꯗꯤ ꯉꯁꯤꯗꯤ ꯇꯧꯔꯦꯁꯦ ꯇꯧꯗꯔꯕꯅꯤꯅꯦ
ꯑ ꯑꯗꯨꯕꯨꯗꯤ ꯑꯣꯏꯕ ꯑꯗꯨꯒ ꯑꯩꯅ ꯑꯃꯨꯛ ꯑꯩ ꯅꯝꯕꯔ ꯑꯅꯤ ꯁꯨꯏꯗꯅꯀꯣ ꯑꯗꯨꯗ ꯑꯃꯃꯝ ꯃꯣꯏ ꯃꯄꯥꯒꯤ ꯃꯄꯥꯒꯤꯅ ꯃꯄꯥꯒꯤ ꯅꯝꯕꯔꯗꯨꯗ ꯍꯥꯏꯗꯤ ꯍꯥꯟꯅ ꯇꯧꯅꯗꯕꯅꯤꯅꯀꯣ ꯑꯗꯨꯅ ꯇꯣꯉꯥꯟ ꯇꯣꯉꯥꯟ ꯇꯧꯔꯦ
ꯑꯩꯁꯨ ꯇꯧꯈꯤꯒꯦ ꯍꯣ ꯃꯄꯥꯒꯤ ꯅꯝꯕꯔꯗꯨꯗ ꯑꯁ ꯑꯩꯒꯗꯤ ꯑꯃꯨꯛ ꯇꯜꯂꯦ ꯍꯥꯏꯥꯛꯛꯇꯧ ꯃꯥꯜꯂꯦ ꯊꯦꯡ ꯊꯦꯡꯉꯅꯤ
ꯍꯥꯏꯗꯕꯅꯦ ꯍꯥꯏꯗꯕꯅꯦ ꯇꯧꯁꯜꯂꯣ ꯑꯗꯨꯝ
ꯇꯧꯔꯒꯕꯨꯗꯤ ꯌꯦꯡꯉꯅꯤ ꯑꯩꯁꯨ ꯑꯗ ꯕꯤꯠ ꯑꯃ ꯏꯔꯩ ꯍꯦ ꯂꯩꯇꯦ ꯍꯥꯏꯕ ꯑꯗꯨꯅꯦ ꯆꯥꯝꯌꯥꯡꯈꯩꯗ
ꯍꯣꯏ ꯅꯪ ꯄꯩꯁꯥ ꯌꯥꯝ ꯐꯪꯗꯕꯒꯤ ꯅꯣꯗꯤꯕꯨꯗꯤ ꯑ ꯃꯥꯕꯨꯗꯤ ꯄꯩꯁꯥ ꯌꯥꯝ ꯐꯪꯒꯤꯕꯅꯤꯅ ꯈꯔꯕꯨꯗꯤ ꯐꯩ ꯑꯦꯠꯂꯤꯁ ꯍꯥꯏꯗꯤ ꯎꯝ ꯆꯧꯉꯥꯒꯤ ꯆꯥꯡꯗ ꯐꯪꯕꯗꯨꯗꯤ ꯑꯗꯨꯝ ꯌꯥꯏꯌꯦꯕ
ꯌꯥꯏꯗꯅ ꯑꯗꯨꯗꯤ ꯎꯝ ꯈꯤꯇꯪ ꯏꯁꯥꯗ ꯇꯧꯅꯤꯡꯕꯁꯨ ꯐꯥꯎꯋꯦ ꯑꯗꯒꯤ ꯑꯥ ꯈꯪꯗꯦ ꯃꯈꯥ ꯆꯠꯊꯅꯤꯡꯕꯅꯤ ꯗ ꯏ ꯍꯥꯞꯄꯦꯗꯣ
ꯑꯗꯨꯃꯥꯏꯅ ꯑꯣꯏꯌꯦꯕ
ꯑꯗꯨꯃꯥꯏꯅ ꯑꯣꯏꯕꯩꯅꯦꯕ
ꯂꯥꯏꯕꯛꯁꯤ ꯊꯤꯕ ꯖꯥꯠꯅꯤ
ꯂꯥꯏꯕꯛꯁꯤꯅ ꯊꯤ ꯊꯤꯅꯇ ꯂꯩꯔꯕꯅꯤꯅꯅꯦ ꯀꯔꯤ ꯍꯥꯏꯕꯗꯣ ꯈꯪꯗꯁꯤ
ꯅꯠꯇꯦꯅꯦ ꯑꯩ ꯄꯥꯎ ꯑꯃ ꯇꯥꯔꯤꯅꯦ ꯍꯌꯦꯡꯁꯤꯕꯨ ꯄꯩꯈꯥ ꯍꯥꯏꯗꯣꯛꯀꯅꯤ ꯍꯥꯏꯕ ꯑꯃ ꯇꯥꯔꯤꯅꯦ
ꯈꯪꯗꯦ ꯈꯪꯗꯦ ꯑꯩꯈꯣꯏ ꯑꯗꯨꯝꯕ ꯄꯥꯎꯒ
ꯑꯗꯣ ꯑꯩ ꯍꯪꯗꯤꯦ ꯍꯪꯉꯛꯣꯏ ꯋꯥꯔꯤꯗ ꯁꯥꯟꯅꯁꯦ
ꯍꯪꯉꯛꯀꯅꯨ ꯁꯥꯟꯅ ꯁꯥꯟꯅ ꯀꯔꯤ ꯁꯥꯟꯅꯗꯦꯕ
ꯑꯩꯅ ꯍꯥꯏꯗꯤ ꯁꯨꯃꯥꯏꯅ ꯋꯥꯔꯤ ꯁꯥꯟꯅꯕꯁꯦ ꯅꯨꯃꯤꯗꯥꯡꯗ ꯍꯌꯦꯡ ꯁꯥꯟꯅꯁꯦꯕ
ꯈꯪꯗꯦ ꯍꯌꯦꯡꯗꯤ ꯑꯗꯨꯝ ꯒ꯭ꯌꯥꯟ ꯇꯥꯗꯦꯁꯨ
ꯅꯪ ꯀꯩꯅꯣ ꯇꯧꯗꯣꯏꯔꯕ ꯂꯣꯏꯅꯃꯛ ꯊꯤꯡꯖꯤꯜꯂ ꯊꯝꯗꯣꯏꯔꯕ ꯂꯣꯏꯅ
ꯊꯤꯡꯕꯨꯗꯤ ꯊꯤꯡꯖꯤꯜꯂꯣꯏꯗ ꯑꯩꯗꯤ ꯊꯤꯡꯖꯤꯟꯗꯦꯗ ꯊꯤꯡꯖꯤꯟꯗꯩꯕꯨꯗꯤ ꯑꯗꯨꯏꯁꯨ ꯀꯩꯅꯣꯗꯨ ꯂꯩꯇ꯭ꯔꯗꯤ ꯁꯥꯟꯅꯅꯤꯡꯗꯕꯁꯨ ꯌꯥꯏ ꯍꯥꯏꯕꯅꯤꯗ ꯑꯗꯨꯝ
ꯍꯣꯏ ꯌꯦꯡꯉꯁꯦ ꯑꯗꯣ ꯀꯩꯅꯣ ꯇꯧꯋꯦ ꯄꯥꯎ ꯅꯨꯡꯉꯥꯏꯕ ꯂꯩꯔꯒꯗꯤ ꯍꯥꯏꯔꯛꯑꯣ ꯅꯨꯡꯉꯥꯏꯇꯕ ꯂꯩꯔꯕꯨꯗꯤ ꯑꯩ ꯀꯔꯤꯝ ꯍꯥꯏꯔꯛꯑꯔꯣꯏꯒꯦ ꯍꯥꯏꯕꯕꯨꯗꯤ ꯑꯗꯨ ꯄꯥꯎ ꯅꯨꯡꯉꯥꯏ ꯄꯥꯎ ꯅꯨꯡꯉꯥꯏꯕ ꯑꯣꯏꯗꯨꯗꯤ ꯍꯥꯏꯔꯛꯑꯣ
ꯊꯥꯖꯕꯒꯤ ꯋꯥꯡꯃꯗ ꯊꯥꯖꯕꯒꯤ ꯋꯥꯃꯗ ꯅꯨꯡꯉꯥꯏꯕ ꯄꯥꯎꯕꯨ ꯀꯅꯥꯅ ꯇꯨꯃꯤꯟ ꯂꯩꯁꯤꯟꯅꯅꯤꯡꯗꯣꯏꯅꯣꯍꯦ
ꯎꯝ ꯇꯝꯃꯛꯑꯣꯏꯕ ꯃꯕꯨꯡ ꯋꯥ ꯅꯪꯗꯤ ꯍꯪꯗ꯭ꯔꯤꯈꯩ ꯇꯝꯗꯕ
ꯎꯝ ꯀꯔꯤ ꯅꯨꯡꯉꯥꯏꯕ ꯄꯥꯎ ꯂꯩꯈ꯭ꯔꯒꯦ ꯑꯩꯕꯨ ꯍꯧꯖꯤꯛꯐꯥꯎ ꯀꯔꯤꯔꯤ ꯂꯩꯇꯦ
ꯍꯌꯦꯡ ꯀꯅꯥꯅ ꯈꯪꯅꯤ ꯅꯪ ꯑꯟꯁꯔ ꯀ ꯈꯣꯠꯄꯗꯨꯒ ꯃꯥꯟꯅꯔꯝꯗ꯭ꯔꯗꯤ
ꯍ
ꯄꯨꯟꯁꯤ ꯍꯥꯏꯕꯁꯦ ꯇꯝꯕ ꯉꯝꯗꯦ ꯑꯦ ꯀꯩꯅꯣꯗꯤ ꯊꯥꯗꯕ꯭ꯔꯥ ꯑ ꯅꯣꯏ ꯀꯩꯅꯣꯒꯤ ꯃꯄꯨꯗꯣ ꯅꯩ ꯊꯕ ꯃꯐꯝꯒꯤ ꯃꯄꯨꯗꯣ
ꯊꯥꯗꯕꯅꯤꯗ ꯃꯥꯗꯤ ꯀꯥꯏ ꯊꯥ ꯁꯪꯗꯣꯏꯅꯣꯗ ꯁꯤꯗ ꯑꯗꯨꯝ ꯁꯦꯟꯅꯔ ꯂꯩꯔꯒꯕꯨ ꯀꯥꯏꯗꯒꯤ
ꯀꯩꯅꯣ ꯑꯗꯨꯝ ꯊꯥꯖꯤꯟꯕ ꯌꯥꯏ ꯀꯩꯅꯣ ꯅꯨꯃꯤꯗꯥꯡ ꯂꯥꯏ ꯄꯥꯔꯁꯨ ꯌꯥꯏ ꯇꯧꯕꯗꯤ ꯃꯆꯥ ꯃꯁꯨ ꯍꯥꯏꯏꯗ ꯌꯥꯎꯔꯕꯅꯤꯅ ꯍꯣꯏ ꯑꯗꯨ
ꯃꯆꯥꯥ ꯃꯁꯨ ꯀꯁꯨ ꯂꯥꯛ ꯀꯥꯟꯗꯗꯤ ꯀꯥꯏꯗꯦꯗ
ꯃꯣꯏꯗꯤ ꯀꯩꯅꯣ ꯇꯧꯅꯤꯡꯉꯝꯃꯔꯣꯏ ꯐꯥꯗꯔ ꯍꯥꯏꯗꯤ ꯃꯈꯥ ꯇꯥꯅ ꯀꯩꯅꯣꯁꯨ ꯇꯧꯅꯤꯡꯉꯝꯃꯔꯣꯏ
ꯍꯣꯏ ꯇꯝꯊꯅꯤꯡꯕꯁꯨ ꯐꯥꯎꯗ꯭ꯔꯕ ꯃꯥꯜꯂꯦ
ꯎꯝ ꯍꯥꯏꯗꯤ ꯑꯁꯤꯅ ꯑꯗꯨꯝ ꯏꯅꯐ ꯑꯣꯏꯔꯦ ꯍꯥꯏꯗꯤ ꯑꯣꯛꯆꯔꯦꯅ ꯈꯟꯕꯗꯣꯀꯣ
ꯍꯣꯏ ꯑꯗꯨꯝ ꯑꯁꯤꯗ ꯑꯣꯏꯅ ꯐꯣꯀꯁ ꯇꯧꯔꯛꯑꯅꯦꯕ ꯃꯥ ꯑꯗꯨꯝ
ꯎꯝ ꯍꯣꯏ ꯐꯥꯕꯗꯤ ꯐꯩꯗ
ꯐꯩ ꯂꯥꯛꯑꯒꯦ ꯂꯥꯛꯑꯒꯦ ꯉꯥꯏꯥꯛꯇꯪ ꯉꯥꯏꯔꯝꯀꯣ ꯆꯥꯛ ꯍꯥꯎ ꯍꯧꯔꯃꯅꯦ ꯀꯥꯡꯕꯨ ꯑꯗꯨꯝ ꯆꯥꯛ ꯆꯥꯕꯒꯤ ꯏꯟꯚꯥꯏꯇꯦꯁꯟ ꯂꯥꯛꯑꯦ ꯍ
ꯆꯥꯛꯆꯥ ꯅꯪꯕꯨ ꯆꯥꯔꯦ ꯍꯥꯏꯈꯤꯗꯥꯏꯅꯦ ꯆꯥꯗ꯭ꯔꯦ ꯍꯥꯏꯕ꯭ꯔꯥ
ꯆꯥꯕ ꯍꯥꯏꯕꯗꯤ ꯑꯗꯨꯝ ꯉꯁꯥꯏ ꯍꯜꯂꯛꯑꯒ ꯈꯔ ꯆꯥꯁꯤꯟꯈꯤꯕ ꯑꯩꯅ
ꯅꯪ ꯈꯣꯟꯖꯦꯜꯗꯨꯣ ꯅꯦꯝꯈ꯭ꯔꯦ ꯈꯔ ꯀꯩꯅꯣ ꯅꯛꯁꯤꯜꯂꯒꯄꯥꯏꯔꯣ
ꯍꯜꯂꯛꯄꯒꯤ ꯑꯗꯨꯝ ꯑꯩꯅ ꯈꯔ ꯆꯥꯁꯤꯟꯈꯤꯕ
ꯑꯥ ꯍꯣ ꯑꯗꯨꯃꯥꯏꯅ ꯅꯛꯁꯤꯜꯂꯛꯄ ꯍꯥꯏꯔꯣ ꯁꯤ ꯁꯦꯡꯉꯦ ꯅꯪ ꯉꯁꯥꯏꯗꯒꯤ ꯀꯩꯅꯣ ꯇꯧꯕꯩꯅꯦ ꯅꯪꯅ ꯅꯪꯅ ꯂꯥꯞꯅ ꯄꯥꯏꯕꯩꯅꯤꯁꯦ ꯁꯦꯡꯗꯦ ꯁꯦꯡꯗꯦ ꯍꯥꯏꯔꯤꯁꯦ ꯅꯨꯡ ꯁꯤ ꯇꯞꯅ ꯁꯤꯗ ꯁꯦꯡꯉꯦ ꯁꯤ ꯌꯦꯡꯉꯣ ꯁꯤ ꯀ ꯌꯥꯝꯝꯁꯤꯦꯉꯣ
ꯀꯌꯥꯖꯤꯁ ꯀ ꯀ ꯑꯗꯨ ꯅꯨꯅꯨꯡ ꯃꯥꯔꯦ
ꯀꯌꯥꯗꯤ ꯅꯨꯡꯉꯥꯏꯔꯦ
ꯉꯁꯤꯗꯤ ꯆꯥꯛꯆꯥ ꯇꯣꯞꯄꯒꯤ ꯆꯠꯂꯨꯗ꯭ꯔꯕꯣ ꯕꯖꯥꯔꯗ
ꯆꯠꯇ꯭ꯔꯤꯌꯦ ꯉꯁꯥꯏꯗꯒꯤ ꯑꯃꯁꯁꯤ ꯀꯣꯜ ꯇꯧꯔꯛꯀꯦꯅ ꯉꯁꯥꯏ ꯏ ꯉꯥꯏ ꯂꯩꯔꯕꯅꯦ
ꯎꯝ ꯃꯥ ꯍꯧꯖꯤꯛꯇꯤ ꯑꯁ ꯑꯔꯣꯏꯕꯤꯗꯅꯦ ꯃꯥꯅ ꯃꯇꯝ ꯀꯥꯏꯊꯂꯛꯀꯗꯣꯏꯁꯦ ꯁꯤꯗ
ꯎꯝ ꯄꯩꯁꯥꯗꯣ ꯃꯥꯥꯏꯗꯤ ꯃꯥꯅ ꯈ꯭ꯋꯥꯏꯗꯒꯤꯩ ꯍꯥꯏꯗꯤ ꯀꯣꯜ ꯃꯔꯤ ꯈꯛꯇ ꯇꯧꯔꯒ ꯄꯩꯁꯥꯗꯣ ꯃꯌꯥꯝ ꯐꯪꯉꯤꯗꯅ
ꯅꯠꯇ꯭ꯔꯣ ꯆꯠꯇꯨꯀ ꯆꯥꯇ꯭ꯔꯦꯠꯇꯒꯤ ꯂꯨꯄꯥ ꯃꯔꯤ ꯇꯥꯕ ꯅꯠꯇ꯭ꯔꯣ ꯃꯥꯏꯗꯣ
ꯀꯅꯥꯅꯣ
ꯑꯃꯗꯨ ꯑꯃꯗꯨ ꯇꯨꯔꯦ ꯋꯥꯨꯕꯤꯗꯣ
ꯇꯨꯣꯏ ꯋꯥꯡꯉꯨꯒꯤꯗꯨ ꯅꯠꯇꯦ ꯑꯩꯅ ꯍꯥꯏꯅ ꯁꯤ ꯅꯥꯀꯟꯒꯦ ꯍꯥꯏꯕꯗꯤ ꯑꯁ
ꯀꯅꯥ ꯑꯣ ꯃꯔꯤꯈꯛꯇꯪ ꯇꯧꯈꯤꯕꯗ ꯑꯣ ꯍꯣꯏ ꯃꯥꯁꯨ ꯃꯔꯤ ꯈꯛꯇꯪ ꯇꯧꯔꯒ ꯌꯥ ꯌꯥꯝꯌꯥꯝ ꯐꯪꯒꯦꯅꯀꯣ
ꯑꯥ
ꯑꯗꯨꯅ ꯃꯥꯁꯨ ꯑꯔꯣꯏꯕꯤꯗ ꯂꯩꯔꯝꯃꯅꯤ
ꯑꯔꯣꯏꯕꯗ ꯉꯁꯥꯏꯗꯒꯤ ꯀꯩꯅꯣꯕꯨ ꯍꯧꯈꯨꯟꯗꯒꯤ ꯇꯧꯕ꯭ꯔꯣ ꯑꯗꯒꯤ ꯁꯤꯒꯤ ꯃꯌꯥꯏꯀꯥꯏꯗꯒꯤꯕꯨ ꯇꯧꯕ꯭ꯔꯣ ꯃꯌꯥꯝ ꯇꯧꯔꯤꯣꯅꯤ ꯃꯥ ꯑꯥꯎꯖꯩ
ꯑꯗꯨꯅꯦ ꯑꯗꯨꯃꯥꯏꯅ ꯈꯔ ꯏꯅꯣꯠꯇꯣ ꯍꯥꯞꯅꯕ ꯑꯝꯇ ꯂꯩꯇꯦꯕ ꯏꯅꯣꯠꯇꯨ ꯈꯔ ꯍꯥꯞꯄꯤꯔꯛꯑꯗꯤ ꯐꯩꯗꯅꯀꯣ
ꯑꯣꯖꯥ ꯅꯪꯒꯤꯗꯩ ꯄꯩꯁꯥ ꯈꯔ ꯈꯥꯏꯔꯛꯑꯣ ꯍꯥꯏ
ꯎꯝ ꯅꯠꯇꯦ ꯂꯤꯁꯤꯡ ꯂꯤꯁꯤꯡ ꯃꯔꯤ ꯆꯪꯕ ꯃꯤꯒ ꯌꯥꯎ ꯑꯥ
ꯃꯔꯤ ꯆꯪꯕꯗꯤ ꯌꯥꯎꯔꯝꯃꯣꯏꯗ
ꯃꯔꯤ ꯆꯪꯕ ꯅꯠꯇꯦ ꯃꯔꯤ ꯁꯨꯕ ꯊꯥꯒꯠꯈꯤꯕꯅꯦ ꯌꯦꯡꯉꯣ
ꯍꯣꯏ ꯑꯗꯨꯕꯨꯗꯤ ꯆꯣꯡꯕ ꯑꯗꯣ ꯉꯁꯤꯒꯤ ꯉꯁꯤ
ꯉꯁꯤꯒꯤꯕꯨꯗꯤ ꯅꯠꯇꯦꯍꯦ ꯃꯌꯥꯝ ꯄꯨꯟꯁꯤꯜꯂꯀꯥꯟꯗ ꯃꯔꯤ ꯁꯨꯔꯦ ꯍꯥꯏꯕꯅꯤ ꯑꯣ ꯃꯣꯏꯒꯤ ꯑꯃꯨꯛ ꯆꯪꯉꯛꯄꯗ ꯃꯣꯏꯁꯨ ꯂꯤꯁꯤꯡ ꯂꯤꯁꯤꯡ ꯑꯃ ꯂꯣꯏ ꯂ ꯆꯪꯉꯛꯑꯦ ꯂꯤꯁꯤꯡ ꯑꯃꯃꯨꯛꯀꯤ ꯆꯥꯡ
ꯎꯝ ꯍꯣꯏ ꯃꯣꯏꯗꯣ ꯀꯨꯏꯔꯕꯩ ꯑꯣꯏꯔ ꯖꯥꯠꯂꯣ ꯃꯣꯏꯗ
ꯈꯪꯗꯦ ꯑꯗꯨ ꯌꯦꯡꯉꯣ ꯃꯣꯏ ꯃꯥꯒꯤ ꯆꯪꯕꯗꯣ ꯂꯤꯁꯤꯡ ꯑꯃ ꯑꯃ ꯑꯗꯨꯃꯥꯏꯅ ꯆꯥꯡ ꯆꯪꯉꯦ꯫ ꯍꯥꯏꯕ
ꯎꯝ
ꯈꯪꯗꯦ ꯑꯗꯨꯗꯤ ꯑꯩꯒꯤꯁꯦ ꯍꯞꯇꯥ ꯑꯅꯤꯃꯨꯛꯀꯤ ꯆꯥꯡ ꯌꯦꯡꯕ ꯑꯃꯨꯛ ꯉꯥꯏꯔꯒ ꯑꯃꯨꯛ ꯌꯦꯡꯗꯣꯏꯅꯦꯕ ꯅꯠꯇ꯭ꯔꯥ
ꯍꯞꯇꯥ ꯑꯅꯤꯗꯤ ꯑꯣꯏꯔꯣꯏ ꯃꯊꯪ ꯍꯞꯇꯥꯗ ꯀꯩꯅꯣ ꯇꯧꯗꯧ ꯃꯥꯜꯂꯦ ꯎꯝ ꯌꯥꯔꯒꯗꯤꯀꯣ ꯆꯪꯉꯛꯇꯣ ꯃꯥꯜꯂꯦ
ꯑꯩꯁꯦ ꯗꯥꯎꯗ ꯌꯥꯝ ꯌꯥꯒꯟꯗꯕꯅꯤꯀꯣ ꯁꯨꯝꯕ ꯊꯕꯛꯁꯦ ꯑꯗꯣ ꯁꯨꯕꯗꯤ ꯁꯨꯔꯦ ꯁꯨꯔꯦꯕꯀꯣ ꯊꯝꯃꯒꯦ ꯇꯔꯥꯃꯥꯊꯣꯏ ꯁꯨꯔꯦ
ꯑꯣ ꯑꯗꯨꯗꯤ ꯊꯝꯃꯣ ꯊꯝꯃꯣ